ꯇꯥꯔꯦ ꯇꯥꯏ ꯅꯪ ꯆꯤꯡꯍꯤ ꯍꯥꯏꯕ ꯆꯤꯡꯍꯤꯗꯨꯝ ꯂꯨꯅꯤꯡꯉꯛꯏ ꯀꯨꯏꯔꯦ ꯆꯤꯡꯍꯤꯒ ꯂꯨꯗꯕ
ꯁꯪꯕ꯭ꯔꯩ ꯃꯅꯥꯅ ꯑꯃ ꯂꯩꯕꯗꯣ ꯈꯪꯕ꯭ꯔꯥ ꯃꯅꯝ ꯅꯨꯡꯁꯤꯕꯗꯣ ꯑꯗꯨ ꯍꯥꯞꯄꯤꯅꯦ ꯑꯩꯁ ꯊꯥꯛꯏꯅꯤ ꯀꯩꯅꯣ
ꯑꯥ ꯀꯩꯅꯣꯗ ꯑꯥ ꯑꯈꯣꯏ ꯑꯈꯣꯏꯒꯤꯗꯤ ꯊꯥꯏꯌꯦ ꯑꯩꯒꯤꯗ ꯊꯥꯏꯌꯦꯕ ꯒꯝꯂꯥꯗ ꯑꯩꯅꯅꯦ ꯊꯥꯖꯜꯂꯦꯕꯀꯣ ꯑꯗꯨ ꯊꯥꯕꯗꯣ ꯍꯧꯋꯦꯕ ꯐꯖꯅ ꯑꯥ ꯍꯧꯕꯗꯨꯗ ꯑꯩꯅ ꯃꯇꯣꯟ ꯌꯥꯝ ꯀꯟꯅ ꯆꯥꯎꯕꯗꯤ ꯆꯥꯎꯗ꯭ꯔꯤ ꯃꯇꯣꯟ ꯃꯆꯥ ꯑꯃ ꯅꯤ ꯀꯛꯊꯠꯄꯩ ꯋꯥꯅꯤ
ꯎꯝ ꯅꯨꯡꯁꯤꯕꯅꯦ ꯁꯪꯕ꯭ꯔꯩ ꯃꯅꯝ ꯆꯤꯡꯗ ꯆꯤꯡꯗꯗꯤ ꯌꯥꯝ ꯍꯧꯕꯅꯤꯕꯣ ꯑꯗꯨꯕꯨ ꯃꯅꯝ ꯅꯨꯡꯁꯤ ꯅꯨꯡꯁꯤꯕ ꯆꯤꯡꯍꯤ ꯐꯨꯠꯄꯒꯤ ꯉꯁꯤ ꯂꯨꯕꯩꯔꯕ ꯅꯪꯖꯦ ꯍꯌꯦꯡ ꯂꯨꯕꯩ
ꯍꯌꯦꯡ ꯂꯨꯗꯣꯏꯅꯦ ꯍꯌꯦꯡ ꯂꯨꯗꯣꯏꯕ ꯑꯩꯈꯣꯏꯆꯦꯁꯨ ꯃꯉꯥꯅꯤ ꯃꯀꯣꯛ ꯇꯥꯕ
ꯎꯝ
ꯑꯗꯨꯒꯤꯅꯤꯗ ꯑꯩꯗꯣ ꯈꯔ ꯈꯔ ꯃꯥꯒ ꯑꯩꯒ ꯂꯨꯃꯤꯟꯅꯒꯦꯅ ꯇꯧꯔꯤꯕ
ꯎꯝ ꯑꯗꯨ ꯅꯣꯏ ꯍꯣꯔꯦꯟ ꯂꯥꯏ ꯈꯨꯔꯨꯝꯕ ꯆꯠꯄꯅ ꯄꯨꯡ ꯑꯍꯨꯝ ꯆꯠꯇꯣꯏꯕ
ꯂꯥꯏ ꯈꯣꯏꯔꯨꯝꯕ ꯆꯠꯄꯅ ꯄꯨꯡ ꯑꯍꯨꯝꯗ ꯆꯠꯇꯣꯏꯅꯦ ꯃꯥ ꯑꯩꯈꯣꯏ ꯊꯣꯏ ꯑꯩꯈꯣꯏ ꯊꯣꯏ ꯃꯦꯁꯦꯖ ꯊꯥꯔꯛꯏꯌꯦ ꯋꯥꯆꯞꯇ ꯑꯥ ꯆꯥꯛ ꯆꯥꯔ ꯃꯥꯗꯨꯅꯦ ꯄꯩꯈꯥ ꯊꯥ ꯆꯠꯈꯤꯌꯦ ꯉꯁꯤꯗꯣ
ꯀꯩ ꯄꯩꯈꯥ
ꯅꯦꯠ ꯅꯦꯠ ꯅꯦꯠꯀꯤ ꯅꯦꯠ ꯑꯦꯛꯖꯥꯝ ꯊꯥꯕꯗꯣ ꯪꯃꯥꯅ ꯂꯥꯏꯔꯤꯛꯀ ꯄꯥ ꯁꯪꯗ꯭ꯔꯦ ꯍꯟꯗꯛꯁꯦ ꯐꯎꯅꯕ ꯍꯥꯏꯅ ꯇꯧꯕꯅꯤ ꯑꯗꯨꯕꯨ ꯐꯎꯗꯣꯔꯤꯕ꯭ꯔꯥ ꯐꯥꯎꯔꯣꯏꯗ꯭ꯔꯤꯕ꯭ꯔꯥ ꯀꯩꯅꯣ ꯀꯩꯁꯥꯝ ꯀꯩꯅꯣꯒꯤ ꯗꯤꯁꯤ ꯀꯔꯤ ꯍꯥꯏꯕ ꯂꯝꯐꯦꯟ ꯗꯤ ꯁꯤ ꯑꯣꯐꯤꯁ ꯂꯩꯕꯗꯣ ꯑꯩ ꯐꯣꯟꯁꯦ ꯅꯪ ꯇꯞꯄ꯭ꯔꯥ ꯇꯞꯇꯕ꯭ꯔꯥ
ꯍꯧꯖꯤꯛ ꯅꯪꯅ ꯇꯞꯅ ꯉꯥꯡꯕꯩꯏꯅꯤꯗ ꯀꯩꯁꯨ ꯇꯧꯗꯦ
ꯑꯗ ꯂꯝꯐꯦꯟ ꯗꯤ ꯁꯤ ꯑꯣꯐꯤꯁ ꯑꯥ ꯂꯝꯐꯦꯟ ꯗꯤ ꯁꯤ ꯑꯣꯐꯤꯁ ꯂꯩꯕꯗꯣ ꯑꯗꯨꯗ ꯇꯥꯏꯌꯦꯅ ꯁꯦꯟꯇꯔꯗꯣ ꯑꯗ ꯆꯠꯈꯤꯕ ꯑꯟꯇ ꯄꯥꯏꯌꯨꯀꯣ ꯑꯩ ꯆꯤꯡꯍꯤ ꯑꯝ ꯊꯥꯡꯗꯒꯦ ꯑꯏꯁ ꯑꯗꯨꯗ ꯁꯦꯠꯇꯔ ꯇꯥꯏꯌꯦꯅ ꯆꯠꯈꯤ ꯂꯥꯏꯔꯤꯛꯅ ꯄꯥꯗꯦ ꯃꯥꯏ ꯍꯧꯗꯣꯡꯗꯣ ꯑꯃꯨꯛ ꯑꯣꯗꯅ ꯇꯤꯟ ꯑꯣꯗꯅ ꯇꯧꯗꯅ ꯑꯃꯨꯛ
ꯑꯦ ꯀꯩꯅꯣ ꯍꯥꯏꯖꯤ ꯇꯤꯟ ꯑꯣꯕ ꯍꯥꯏꯁꯤꯕꯣ
ꯇꯤꯟ ꯁꯥꯡꯇ꯭ꯔꯣꯡ ꯁꯥꯡꯕ ꯑꯩꯈꯣꯏꯒꯤꯅꯦ ꯉꯧꯁꯣꯛ ꯉꯧꯕ ꯑꯣꯖꯥꯅꯤ ꯑꯣꯟꯅꯤꯡꯕꯖꯥꯠꯅꯤ ꯏꯕꯦꯝꯃ
ꯈꯅꯥꯎ ꯗꯒꯤ ꯑꯣꯔꯛꯄꯗ ꯇꯤꯟꯖꯦ ꯌꯥꯎꯔꯛꯏꯔꯕ ꯀꯔꯤꯅꯣ ꯍꯥꯏꯁꯦ
ꯇꯤꯟ ꯍꯦꯟꯕ ꯃꯥꯜꯂꯦꯕ ꯃꯥꯁꯦ ꯗꯣꯛꯇꯔꯗ ꯉꯔꯥꯡꯁꯦ ꯑꯃꯨꯛ ꯍꯪꯉꯦ ꯑꯗꯨ ꯃꯣꯏ ꯇꯤꯟ ꯍꯦꯜꯂꯤꯅꯤ ꯍꯥꯏꯌꯦ
ꯀꯩꯅꯣ ꯍꯥꯏꯖꯤꯕꯨ
ꯑꯩꯈꯣꯏꯒꯤꯅꯦ ꯎꯝ ꯍꯨꯏ ꯍꯨꯏꯗꯅꯦ ꯅꯪ
ꯈꯪꯗꯦ ꯑꯩꯈꯣꯏꯒꯤ ꯅꯣꯏ ꯍꯨꯏ ꯂꯣꯏꯕ ꯀꯥꯟꯗ ꯅꯣꯏ ꯀꯩꯅꯣ ꯍꯣꯏꯖꯦ ꯇꯤꯟ ꯍꯤꯗꯥꯛ ꯊꯥꯕ꯭ꯔꯥ
ꯇꯤꯜ ꯍꯤꯗꯥꯛ ꯊꯥꯏꯌꯦ ꯑꯉꯥꯡ ꯑꯣꯏꯔꯤꯉꯩꯗ
ꯑꯥ ꯀꯩꯅꯣꯗ ꯕꯣꯏꯇꯣꯟꯗꯣ
ꯑꯥ ꯇꯤꯜ ꯍꯤꯗꯥꯛ ꯑꯅꯤ ꯑꯅꯤꯔꯛꯂ ꯀꯩꯅꯣꯝ ꯊꯛꯈꯤꯕꯅꯤꯅꯦ
ꯕꯅꯦꯕ ꯑꯩꯈꯣꯏ ꯆꯦꯅ ꯑꯥ ꯑꯩꯈꯣꯏ ꯍꯨꯏꯗꯣ ꯆꯦꯟꯕ ꯍꯨꯁꯤꯐꯥꯎ ꯄꯤꯊꯛꯇꯦ ꯍꯨꯏꯁꯦ ꯆꯥꯛ ꯀꯔꯤꯝ ꯆꯥꯎ ꯌꯥꯗꯦ ꯑꯗꯨꯝ ꯇꯧ ꯂꯩꯔꯦ ꯍꯥꯏꯕ ꯑꯁꯤꯁꯦ ꯊꯥ ꯇꯔꯨꯛ ꯇꯔꯦꯠ ꯆꯍꯤ ꯐꯥꯔꯛꯀꯗꯧꯕꯁꯦ ꯇꯤꯟ ꯍꯤꯗꯥꯛ ꯊꯥꯕꯤꯌꯨ ꯊꯥꯕꯤꯌꯨ ꯍꯥꯏ ꯍꯥꯏꯅ ꯁꯤꯕ ꯉꯥꯏꯔꯤꯔꯥ ꯈꯪꯗ꯭ꯔꯦ ꯋꯦꯠ ꯑꯣꯜꯂꯒ ꯄꯤꯊꯛꯀꯗꯕꯅꯦꯕ
ꯅꯠꯇꯦ ꯋꯦꯠ ꯑꯣꯟꯗꯁꯨꯅꯦ ꯃꯣꯏ ꯂꯤꯛꯂꯤꯗꯣ ꯂꯤꯛꯂꯤꯗꯨꯝ ꯄꯨꯔꯥ ꯑꯗꯨꯝ ꯄꯤꯊꯛꯑꯣ ꯂꯤꯛꯂꯤ ꯗꯨꯝ ꯄꯤꯊꯛꯀꯗꯣꯏꯅꯤ ꯋꯦꯠꯀꯤ ꯗꯔꯀꯥꯔ ꯇꯥꯗꯦꯕ ꯇꯤꯟ ꯍꯤꯗꯥꯛꯇꯤ ꯑꯉꯥꯡꯗꯁꯨ ꯄꯤꯊꯛꯏꯁꯦ ꯂꯤꯛꯂꯤꯗꯨꯃ ꯄꯣꯔꯥ ꯑꯗꯨꯝ ꯄꯤꯊꯛꯄꯅꯦꯕ ꯍꯥꯏꯗꯤ ꯍꯨꯏꯗꯣ ꯃꯄꯨꯡ ꯐꯥꯔꯕ ꯅꯠꯇ꯭ꯔꯣ
ꯃ ꯄꯥꯈꯪ ꯐꯥꯔꯦ ꯏꯕꯦꯝꯃ
ꯑꯗꯨꯗꯤ ꯄꯥꯈꯪ ꯃꯄꯨꯡ ꯐꯥꯔꯕꯅꯤꯅ ꯂꯤꯛꯂꯤꯗꯣ ꯑꯗꯨꯝ ꯄꯤꯊꯣꯛꯑꯣꯕ ꯑꯩꯈꯣꯏ ꯕꯣꯏꯇꯣꯟꯅꯥ ꯍꯣꯏ ꯅꯥꯍꯥꯟꯋꯥꯏ ꯄꯤꯊꯛꯈ꯭ꯔꯤꯖꯦ ꯑꯉꯥꯡ ꯑꯣꯏꯔꯤ ꯀꯥꯟꯗ ꯄꯤꯊꯛꯏꯗꯣ ꯂꯤꯛꯂꯤ ꯑꯃ ꯑꯗꯨꯝ ꯄꯤꯊꯛꯏꯅꯤ ꯂꯤꯛꯂꯤꯗꯨꯃ ꯄꯤꯊꯛꯑꯣꯅ ꯑꯅꯤꯔꯛꯂ ꯀꯩꯅꯣꯝ ꯊꯛꯈꯤꯕꯅꯦ ꯇꯤꯟ
ꯑꯗꯣ ꯑꯗꯨꯗ ꯃꯣꯏꯅ ꯍꯥꯏꯅ ꯋꯦꯠ ꯑꯣꯜꯂꯒ ꯃꯣꯏꯒꯤ ꯑꯦꯝ ꯑꯦꯜ ꯃꯁꯤꯡ ꯂꯩꯩ ꯍꯥꯏ ꯑꯗꯨ ꯂꯤꯛꯂꯤ ꯑꯃ ꯑꯗꯨꯝ ꯌꯥꯗꯧ ꯃꯥꯜꯂꯦ
ꯍꯣꯏ ꯂꯤꯛꯂꯤ ꯂꯨꯄꯥ ꯇꯔꯥꯔ ꯀꯩꯅꯣꯝ ꯄꯤꯕꯅꯦꯕꯀꯣ
ꯑꯗꯨꯗꯤ ꯍꯣꯡꯉꯤꯍꯦ ꯅꯪꯒꯤꯗꯨꯗꯤ ꯀꯩꯅꯣ
ꯍꯣꯡꯕꯅꯦ ꯇꯔꯥꯅ ꯀꯨꯜꯂ ꯀꯪꯅꯣꯝ ꯄꯤꯕꯅꯦ ꯑꯗꯨ ꯂꯩꯗꯤ ꯅꯠꯇꯦꯍꯦ
ꯇꯔꯥꯗꯤ ꯄꯤꯔꯝꯃꯣꯏꯗ ꯄꯟꯆ ꯅꯪꯕꯨ ꯇꯥꯅꯤꯡꯗꯦꯗ ꯅꯪꯖꯨ ꯇꯤꯟ ꯍꯤꯗꯥꯛꯄꯨ ꯂꯨꯄꯥ ꯇꯔꯥ ꯄꯤꯔꯗꯤ ꯍꯦ ꯍꯦ ꯍꯦ
ꯀꯥꯎꯔꯦꯗ ꯂꯤꯛꯂꯤꯅꯦ ꯑꯈꯣꯏꯒꯤ ꯌꯥꯝꯗꯤ ꯁꯥꯡꯗꯦ ꯁꯤ ꯈꯨꯅꯥꯎꯕꯤ ꯃꯨꯛ ꯁꯥꯡꯕ ꯑꯃ ꯂꯩꯕꯗꯣ ꯈꯪꯕ꯭ꯔꯥ
ꯍꯣꯏꯅꯦ ꯈꯨꯅꯥꯎꯕꯤ ꯃꯨꯛ ꯁꯥꯡꯉꯤꯅꯦ ꯃꯤ ꯂꯨꯄꯥ ꯆꯍꯨꯝꯒ ꯀꯌꯥꯅꯣꯝ ꯄꯤꯔꯤꯅꯤ ꯍꯧꯗꯣꯡꯒꯤ ꯍꯟꯗꯛ ꯂꯩꯕꯗ
ꯍꯦ ꯆꯍꯨꯝꯗꯤ ꯌꯧꯗꯕꯅꯦꯍꯦ
ꯆꯥꯝꯃꯒ ꯀꯌꯥꯅꯣꯝ ꯄꯤꯕ꯭ꯔꯥ ꯈꯪꯗꯦ ꯈꯪꯗꯦ ꯀꯨꯟꯊ꯭ꯔꯥꯔ ꯀꯨꯟꯊ꯭ꯔꯥ ꯃꯉꯥꯔ
ꯍꯣꯏ ꯑꯗꯨꯃꯥꯏꯅ ꯌꯥꯏꯌꯥꯅꯨ ꯑꯗꯨꯃꯥꯏ ꯄꯤꯔꯝꯒꯅꯤ ꯍꯣꯡꯕꯅꯦ ꯍꯥꯏꯕ ꯑꯗꯨ ꯄꯤꯊꯛꯑꯣ ꯌꯥꯔꯦ ꯑꯗꯨꯗꯨꯝ ꯎꯝ ꯄꯤꯕꯅꯦꯕ
ꯆꯨꯝꯃꯦ ꯆꯨꯝꯃꯦ ꯑꯩ ꯅꯤꯡꯖꯡꯉꯛꯑꯦ ꯑꯗꯣ ꯂꯤꯛꯂꯤ ꯃꯆꯥꯅꯦ ꯄꯤꯁꯛ ꯄꯤꯑꯦꯕꯀꯣ ꯍꯨꯏꯗꯗꯤ ꯑꯗꯣ ꯑꯃ ꯄꯤꯊꯛꯄ ꯌꯥꯗꯧ ꯃꯥꯜꯂꯦ ꯃꯣꯏ
ꯄꯤꯊꯛꯑꯣꯃꯤ ꯑꯃ ꯂꯣꯏ ꯄꯤꯊꯛꯅꯕꯅꯦꯃꯤ
ꯍꯧꯗꯣꯡꯗꯗꯤꯅꯦ ꯑꯩꯈꯣꯏꯅꯅꯦ ꯑꯥ ꯍꯧꯗꯣꯡꯗꯗꯤ ꯋꯦꯠꯀꯤ ꯃꯇꯨꯡꯏꯟꯅ ꯃꯣꯏꯒꯤ ꯑꯥ ꯀꯦꯖꯤ ꯑꯍꯨꯝ ꯂꯨꯝꯃꯒꯅ ꯇꯨꯕꯨ ꯑꯦꯝ ꯑꯦꯜ ꯈꯔ ꯍꯦꯟꯂꯞ ꯄꯤꯊꯛꯄ ꯊ꯭ꯔꯤ ꯑꯦꯝ ꯑꯦꯜꯗꯤ ꯐꯥꯗꯕ ꯑꯗꯨꯃꯥꯏꯅ ꯍꯥꯏꯌꯦꯕ ꯑꯗ ꯍꯨꯏꯁꯦ ꯆꯥꯛ
ꯎꯝ
ꯎꯝ ꯇꯤꯜꯂꯦ ꯃꯣꯏ ꯇꯤꯜꯂꯩꯕꯗꯣ ꯆꯥꯛ ꯆꯥꯅꯤꯡꯕ ꯊꯛꯅꯤꯡꯕ ꯐꯥꯎꯗꯕꯅꯦ
ꯑꯗꯨꯅꯦꯕ ꯑꯗꯨꯝ ꯇꯧ ꯂꯩꯔꯦꯕ
ꯎꯝ
ꯇꯤꯟ ꯍꯤꯗꯥꯛ ꯍꯣꯔꯦꯟꯗꯤ ꯂꯩꯔ ꯄꯤꯊꯛꯑꯖꯤꯔꯥ ꯈꯪꯗꯦ
ꯄꯤꯊꯛꯑꯣ ꯄꯤꯊꯛꯑꯣ ꯐꯥꯔꯃꯁꯤꯅꯁꯨ ꯑꯗꯨꯝ ꯍꯥꯢꯔꯛꯄꯅꯤ
ꯎꯝ ꯄꯤꯊꯛꯑꯣ
ꯑꯗꯨꯅꯦ ꯍꯥꯢꯕ
ꯉꯁꯥꯏꯒꯤꯅꯦ ꯑꯃ ꯑꯃꯨꯕ ꯑꯃ ꯑꯩꯈꯣꯏꯅ ꯃꯃꯥꯡꯗ ꯌꯥꯝ ꯂꯣꯏꯔꯝꯃꯦꯕ ꯄꯟꯖꯥ ꯈꯪꯕ꯭ꯔ ꯍꯨꯏ ꯑꯗ ꯀꯃꯥꯏꯅ ꯇꯧꯒꯦꯗ ꯊꯨꯟꯁꯤꯗꯅꯦ ꯃꯔꯤ ꯃꯔꯤ ꯃꯔꯤ ꯃꯔꯤ ꯃꯔꯤ ꯌꯥꯟꯊꯔꯒꯅꯦ ꯁꯥꯡꯇꯣꯡ ꯁꯥꯡꯒꯩ ꯂꯩꯅꯦꯕ ꯑꯗꯨꯗ ꯃꯊꯟꯁꯦ ꯑꯩꯈꯣꯏꯅ ꯄꯥꯏꯔꯒꯅꯦ ꯆꯦꯔꯪ ꯄꯥꯏꯔ ꯖꯤꯖꯤ ꯆꯠ ꯇꯤꯟꯗꯣ ꯑꯈꯣꯢꯗꯤ ꯃꯇꯝꯗꯨꯗ ꯍꯤꯗꯥꯛꯄꯤ ꯑꯥ ꯑꯗꯨꯃꯥꯏꯅ ꯇꯧꯋꯦ ꯑꯗꯣ ꯍꯧꯖꯤꯛꯀꯤ ꯍꯨꯏꯁꯤꯗꯤ ꯐꯥꯏꯗꯣꯛꯇꯦꯕ ꯑꯩꯈꯣꯢ ꯍꯧꯖꯤꯛ ꯂꯣꯏꯔꯤ ꯐꯥꯢꯗꯣꯛꯇꯦ ꯑꯗꯨꯗꯨꯅ ꯑꯥ ꯀꯩꯅꯣ ꯍꯧꯗꯣꯡꯗꯨꯁꯨꯅꯦ ꯐꯥꯏꯌꯦꯕ ꯃꯊꯤ ꯐꯥꯏꯕ ꯀꯥꯟꯗ ꯌꯥꯎꯔꯛꯑꯦꯕ ꯁꯥꯡꯇ꯭ꯔꯣꯛ ꯁꯥꯡꯒꯩ ꯑꯗꯩꯅꯦ ꯃꯊꯤꯗꯒꯤ ꯍꯦꯟꯗꯣꯛꯇꯅ ꯃꯌꯥꯗ ꯑꯣꯔꯛꯑꯦꯕ
ꯎꯝ ꯈꯣꯢ ꯕꯣꯖꯣꯟꯗꯤ ꯃꯌꯥꯗ ꯑꯣꯕꯒꯗꯤ ꯊꯦꯡꯅꯗꯦ ꯃꯊꯤꯐꯥꯢꯕꯗꯕꯨꯗꯤ ꯌꯥꯎ
ꯑꯥ ꯊꯤ ꯐꯥꯏꯕꯗꯗꯤ ꯌꯥꯎꯅꯩꯌꯦꯕ ꯊꯤ ꯐꯥꯏꯕꯁꯤꯗꯤ ꯌꯥꯎꯅꯩ ꯅꯦ ꯑꯗꯨꯗ ꯍꯧꯗꯣꯡꯗꯣ ꯃꯌꯥꯗ ꯑꯣꯔꯛꯢꯁꯦ ꯑꯅꯤꯔꯛ ꯁꯨꯔꯦꯕꯀꯣ ꯑꯗꯣ ꯇꯤꯟꯍꯤꯗꯥꯛꯁꯦ ꯊꯥꯔꯕꯅꯦꯕ ꯍꯧꯗꯣꯡꯁꯦ ꯑꯗ ꯍꯧꯗꯣꯡꯁꯦ ꯃꯣꯏ ꯗꯤ ꯑꯥ ꯆꯍꯤꯁꯦ ꯁꯨꯃꯥꯏꯅ ꯍꯥꯏꯖꯦ ꯊꯥ ꯑꯅꯤꯒ ꯁꯨꯔꯕ ꯍꯧꯗꯣꯡꯁꯦ ꯆꯍꯤꯗ ꯑꯩꯈꯣꯏ ꯃꯤꯗ ꯒ ꯍꯥꯏꯔꯒ ꯆꯍꯤ ꯇꯔꯥꯃꯉꯥꯃꯨꯛꯀꯤ ꯆꯥꯡ ꯁꯨꯔꯕ ꯑꯉꯥꯡꯒꯤ ꯂꯦꯡꯒꯥꯒꯨꯝꯕ ꯑꯣꯏꯅꯤ
ꯑꯣ ꯍꯧꯗꯣꯡꯗ ꯊꯥꯑꯅꯤꯃꯨꯛ ꯁꯨꯕꯁꯦ
ꯑꯗꯨꯃꯥꯏꯅ ꯂꯩꯌꯦ ꯃꯤꯒꯤ ꯄꯤꯌꯦꯕ ꯃꯥꯒꯤ ꯔꯦꯟꯖ ꯑꯃ ꯑꯗꯨꯒ ꯆꯍꯤꯒ ꯐꯔꯕ ꯍꯧ ꯗꯣꯡꯁꯤꯅꯒ ꯆꯍꯤ ꯀꯨꯟꯒ ꯐꯥꯔꯛꯑꯕ ꯂꯩꯗꯅ ꯆꯍꯤ ꯑꯃꯒ ꯍꯦꯜꯂꯛꯄ ꯍꯧꯗꯣꯡꯁꯦ ꯑꯗꯩꯗꯤ ꯗꯣꯛꯇꯔꯅ ꯍꯥꯏꯅꯤꯀꯣ ꯅꯍꯥꯟ ꯑꯩꯈꯣꯏꯅ ꯀꯩꯅꯣ ꯇꯧꯕꯗ ꯑꯗꯨꯒ ꯆꯍꯤ ꯀꯩꯅꯣ ꯃꯥ ꯑꯩꯈꯣꯏꯒꯤ ꯍꯧꯗꯣꯡ ꯍꯧꯖꯤꯛ ꯅꯥꯏꯔꯤꯁꯦ ꯆꯍꯤ ꯃꯉꯥ ꯇꯨ ꯊꯥꯎꯖꯟ ꯇ꯭ꯋꯦꯟꯇꯤꯗ ꯄꯣꯛ ꯄꯅꯦꯕꯀꯣ ꯇ꯭ꯋꯦꯟꯇꯤꯗ ꯄꯣꯛꯄ ꯇꯥꯔꯗꯤ ꯍꯧꯖꯤꯛ ꯇ꯭ꯋꯦꯟꯇꯤ ꯁꯤꯛꯁ ꯅꯠꯇ꯭ꯔꯥ ꯇ꯭ꯋꯦꯟꯇꯤꯒꯤ ꯑꯣꯛꯇꯣꯕꯔ ꯅꯕꯦꯝꯕꯔ ꯁ꯭ꯋꯥꯏꯗ ꯀꯣꯛꯄꯅꯦꯕ ꯑꯗꯨꯑꯣꯏꯗꯤ ꯆꯍꯤ ꯃꯉꯥꯗꯤ ꯀꯝꯄꯜ ꯉꯁꯥꯏꯒꯤ ꯍꯥꯏꯔꯛꯑꯗ꯭ꯔꯥ ꯇꯨ ꯊꯥꯎꯖꯟ ꯇ꯭ꯋꯦꯟꯇꯤ ꯁꯤꯛꯁ ꯅꯠꯇ꯭ꯔ ꯍꯧꯖꯤꯛꯁꯦ ꯃꯉꯥ ꯍꯥꯏꯔꯛꯑꯕꯅꯤꯅ ꯃꯥꯁꯦ ꯑꯗꯨꯒ ꯆꯍꯤ ꯑꯩꯈꯣꯏ ꯃꯤꯗ ꯍꯥꯏꯔꯒꯅ ꯅꯤꯐꯨ ꯃꯔꯤ ꯃꯉꯥ ꯁ꯭ꯋꯥꯢ ꯁꯨꯔꯛꯑꯕꯒꯤ
ꯑꯦ ꯑꯗꯨꯗꯤ ꯃꯤꯌꯥꯏ ꯃꯤꯌꯥꯏ ꯍꯦꯟꯖꯜꯂꯛꯑꯕꯅꯤꯅꯦ
ꯑꯥ ꯑꯥ ꯑꯥ ꯑꯥ ꯑꯗꯨꯗꯣ ꯃꯤꯌꯥꯏ ꯍꯦꯟꯖꯜꯂꯛꯑꯕꯅꯤꯅ ꯃꯣꯏꯅ ꯍꯥꯏꯁꯦ ꯑꯍꯟ ꯑꯣꯏꯔꯛꯄꯗ ꯆꯤꯡꯉꯛꯑꯦ ꯑꯗꯨꯅ ꯃꯥꯗꯤ ꯌꯥꯔꯤꯉꯩ ꯅꯣꯏꯅ ꯊꯥꯎ ꯊꯨꯝ ꯄꯤꯖꯒꯅꯨ ꯄꯤꯖꯔꯁꯨ ꯉꯥ ꯑꯀꯪꯕ ꯃꯀꯣꯛ ꯃꯔꯨꯗꯨꯁꯨ ꯑꯀꯪꯕ ꯐꯖꯅ ꯁꯨꯒꯥꯏꯔꯒ ꯈꯖꯤꯛꯀ ꯍꯥꯞꯄꯒ ꯉꯥꯁꯨ ꯌꯥꯝ ꯄꯤꯖꯒꯅꯨꯌꯦ ꯃꯊꯤ ꯌꯥꯝ ꯐꯥꯏ ꯍꯥꯏꯌꯦꯕ ꯉꯍꯧꯗꯣꯡ ꯉꯥ ꯄꯤꯖꯕꯁꯦ ꯑꯗꯨꯃꯥꯏꯅ ꯇꯧꯋꯤ ꯑꯗꯨꯗꯨꯅ
ꯆꯝꯅ ꯑꯗꯨꯝ ꯈꯤꯇꯪ ꯀꯕꯛ ꯀꯕꯛ ꯇꯣꯠꯂꯒ ꯄꯤꯖꯔꯣ
ꯎꯝ
ꯌꯥꯏꯒꯩ ꯊꯥꯎ ꯄꯤꯖꯅꯨ ꯍꯥꯏ ꯍꯧꯗꯣꯡꯁꯦ
ꯎꯝ ꯃꯅꯤ ꯃꯤ ꯑꯍꯜ ꯑꯣꯏꯁꯤꯜꯂꯛꯄ ꯆꯞ ꯃꯥꯟꯅꯩꯅꯦ ꯑꯍꯜ ꯑꯣꯏꯣꯏꯁꯤꯜꯂꯛꯑꯒ ꯇꯨꯡ ꯑꯩꯈꯣꯏꯒꯤ ꯍꯨꯏ ꯍꯧꯗꯣꯡ ꯑꯩꯈꯣꯏ ꯍꯧꯗꯣꯡ ꯄꯪꯆꯥ ꯆꯥꯏ ꯑꯩꯈꯣꯏꯒꯤ ꯃꯤꯅꯨꯅ ꯑꯃꯨꯛ ꯈꯔ ꯆꯤꯜꯍꯥꯎ ꯊꯤꯑꯕꯀꯣ ꯃꯥꯗꯤ ꯉꯥ ꯆꯥꯛ ꯌꯥꯎꯔꯒꯅ ꯑꯃꯨꯛ ꯆꯥꯏ ꯉꯥꯒ ꯌꯥꯎꯗ꯭ꯔꯗꯤ ꯀꯦ ꯂꯩꯕꯤꯅꯦꯕ
ꯎꯝ
ꯑꯣ ꯑꯩꯈꯣꯏ ꯕꯣꯢꯇꯣꯟꯗꯤ ꯑꯁ ꯏꯔꯣꯝꯕ ꯇꯣꯠꯀꯦꯔꯥ ꯀꯥꯡꯁꯣꯏ ꯇꯣꯠꯀꯦꯔꯥ ꯑꯃ ꯇꯣꯠꯀꯦ ꯀꯦꯔꯥ ꯑꯗꯨꯝ ꯆꯥꯏ ꯃꯥꯜꯗꯤ ꯃꯥꯒꯤ ꯆꯥꯚꯝ ꯊꯣꯛꯄ
ꯑꯗꯨ ꯃꯥꯏ ꯆꯥꯗꯕꯅꯤ ꯀꯩꯅꯣ ꯑꯗꯣ ꯍꯥꯎꯋꯤ ꯇꯤꯟ ꯂꯩꯔꯛꯄꯩ ꯑꯣꯢꯔꯝꯗꯧ ꯃꯥꯜꯂꯦ ꯄꯟꯖ ꯑꯩ ꯍꯧꯋꯤꯁꯦ ꯆꯤꯡꯅꯔꯦ ꯀꯔꯤ ꯁꯨꯝ ꯆꯥꯛ ꯆꯥꯎ ꯌꯥꯔꯛꯇ꯭ꯔꯤꯁꯦ
ꯎꯝ ꯃꯤꯗꯁꯨ ꯑꯉꯥꯡꯖꯦ ꯌꯦꯡꯉꯨ ꯑꯉꯥꯡꯖꯦ ꯇꯤꯜꯂꯩꯏꯕ ꯑꯉꯥꯡꯁꯦ ꯆꯥꯕ ꯊꯛ ꯄꯁꯦ ꯆꯥꯕꯤꯠꯅꯕꯅꯦ ꯌꯦꯡꯎ
ꯑꯗꯨꯅꯦ ꯍꯥꯏꯁꯦ ꯑꯉꯥꯡꯒꯩ ꯂꯣꯏ ꯇꯤꯟꯒꯤ ꯍꯤꯗꯥꯛ ꯊꯥꯗ꯭ꯔꯅꯦ
ꯎꯝ ꯊꯥꯔꯤꯅꯤ ꯑꯉꯥꯡꯖꯨ ꯎꯝ
ꯑꯣꯏꯔꯝꯒꯅꯤ ꯑꯣꯔꯝꯒꯅꯤ ꯑꯩꯥ ꯁꯨꯝ ꯆꯤꯡꯅꯔꯛꯑꯦ ꯅꯍꯥꯟꯗꯒꯤ ꯊꯥꯔꯣ ꯊꯥꯔꯣ ꯊꯥꯔꯣꯅ ꯉꯥꯏ ꯂꯩꯔꯤꯅꯦ ꯑꯗꯨꯒ ꯍꯧꯐꯥꯎ ꯊꯥꯗꯅ ꯑꯗꯨꯝ ꯇꯧ ꯂꯩꯔꯤꯅꯤ ꯁꯥ ꯉꯥꯁꯦ ꯂꯣꯏꯔꯗꯤ ꯅꯨꯡ ꯅꯨꯡꯁꯤꯗꯅꯀꯣ
ꯎꯝ ꯑꯩꯗꯤ ꯁꯥ ꯉꯥꯁꯦ ꯑꯩꯗꯤꯅꯦ ꯂꯣꯏꯅꯤꯡꯗꯦ ꯍꯥꯏꯗꯤ ꯃꯣꯏꯅ ꯅꯥꯔ ꯈꯣꯠꯂ ꯇꯧꯕꯗꯤ ꯌꯦꯡꯕ ꯅꯨꯡꯉꯥꯏꯇ ꯑꯗꯨ ꯑꯩꯩꯅꯦ ꯂꯣꯏꯅꯤꯡꯗꯦ ꯐꯖꯅ ꯑꯩꯈꯣꯏꯅ ꯃꯣꯏꯗꯨꯕꯨ ꯐꯖꯅ ꯁꯦꯕꯥ ꯁꯦꯕꯤ ꯇꯧꯕꯤꯔꯗꯤ ꯐꯕ ꯑꯩ ꯍꯥꯏ ꯉꯥꯛꯇ ꯑꯃꯨꯛ ꯑꯩꯈꯣꯏ ꯍꯨꯏ ꯍꯧꯗꯣꯡꯁꯤꯡꯁꯦ ꯍꯥꯏꯗꯤ ꯍꯥꯏꯗꯤ ꯍꯥꯏꯍꯩꯗꯦ ꯁꯤꯒꯤ ꯅꯥꯒꯤꯕꯒ ꯊꯣꯛꯑꯗꯤ ꯍꯨꯏ ꯍꯧꯗꯣꯡ ꯃꯈꯥ ꯇꯥꯅ ꯑꯝꯇ ꯂꯣꯏꯔꯣꯏꯒꯦꯅ ꯃꯃꯥꯡꯗ ꯍꯧꯗꯣꯡ ꯑꯃ ꯍꯧꯗꯣꯡ ꯑꯅꯤ ꯁꯤꯒꯔꯦꯕ
ꯑꯥ
ꯄꯨꯡꯀꯞ ꯄꯨꯡꯀꯞ ꯆꯥꯎꯕ ꯃꯇꯝꯗꯨꯗ ꯍꯦꯛꯇ ꯇꯤꯡꯉ ꯇꯤꯡꯉꯒ ꯃꯁꯥꯁꯦ ꯈꯞꯆꯤꯡ ꯑꯃꯗꯤ ꯑꯩ ꯃꯥꯡꯁꯤꯗ ꯍꯦ ꯍꯦꯛꯇ ꯈꯞꯆꯤꯡ ꯆꯤꯡꯉꯒ ꯈꯪꯗꯦ ꯀꯩꯅꯣ ꯒ꯭ꯌꯥꯟ ꯃꯦꯟ ꯑꯃ ꯇꯥꯗꯕꯤꯗ ꯆꯤꯡꯉ ꯍꯦꯛ ꯁꯤꯕ
ꯑꯌꯥ
ꯑꯁꯤ ꯃꯤꯅꯥꯁꯤ ꯄꯨꯔꯛꯇ꯭ꯔꯤꯉꯩ ꯃꯃꯥꯡꯗ ꯍꯧꯗꯣꯡ ꯑꯍꯨꯝꯅꯦ ꯑꯩꯈꯣꯏ ꯃꯅꯨꯡꯗ ꯁꯤꯔꯤꯖꯦ ꯍꯧꯗꯣꯡ ꯃꯆꯥ ꯑꯝꯇ ꯍꯤꯡꯉꯨ ꯌꯥꯗꯕ
ꯑꯗꯨ ꯃꯣꯏꯒꯤ ꯂꯥꯏꯅꯥꯇꯨꯅ ꯃꯇꯝ ꯃꯇꯝꯒꯤ ꯂꯥꯏꯅꯥ ꯅꯥꯔ ꯁꯤꯔꯤꯅꯦꯕꯗꯣ
ꯑꯣ ꯑꯣꯏꯔꯝꯗꯧ ꯃꯥꯜꯂꯦꯕ ꯎꯝ ꯍꯣꯏ ꯍꯦꯛꯇ ꯈꯞꯆꯤꯡ ꯆꯤꯡꯕꯅꯦ ꯃꯤ
ꯏꯁ ꯃꯤ ꯀꯩꯅꯣ ꯇꯧꯔꯒ ꯌꯥꯡ ꯆꯤꯡꯉ ꯁꯤꯕ ꯃꯤ ꯂꯩ ꯍꯥꯏꯕꯅꯤꯀꯣ ꯍꯧꯗꯣꯡꯗꯁꯨ
ꯑꯁ ꯈꯪꯗꯦ ꯑꯗꯨꯒꯨꯝꯕ ꯑꯣꯏꯔꯝꯗꯧ ꯃꯥꯂꯦ ꯑꯗꯒꯤ ꯍꯧꯗꯣꯡꯗꯨ ꯎꯔꯨꯕꯗ ꯈꯞꯆꯤꯡ ꯆꯤꯡꯑ ꯁꯤ ꯑꯩ ꯑꯗꯨ ꯎꯔꯨꯕꯗꯒꯤꯅꯦ ꯑꯩꯅꯦ ꯇ ꯂꯣꯏꯅꯤꯡꯗ꯭ꯔꯦꯕ ꯍꯨꯏ ꯍꯧꯗꯣꯡꯁꯦ ꯁꯤꯕꯗ ꯌꯥꯝ ꯌꯦꯡꯉꯝꯗꯦ ꯍꯥꯏ
ꯑꯁ ꯉꯝꯗꯝꯃꯤ ꯑꯩ ꯉꯁꯥꯏ ꯑꯩ ꯀꯞꯄꯤ ꯀꯩꯅꯣ ꯑꯩ ꯍꯧꯗꯣꯡꯗꯣ ꯍꯤꯡꯊꯠ ꯊꯠꯇꯅ ꯇꯧꯔ ꯁꯤꯔꯝꯕꯗꯣ ꯊꯋꯥꯏ ꯊꯤ ꯆꯥꯛꯑꯦꯕ
ꯑꯣ ꯉꯁꯥꯏ ꯉꯔꯥꯡ ꯁꯤꯔꯝꯃꯦ ꯑꯗꯨ ꯅꯣꯏꯒꯤ
ꯄꯟꯆꯥ ꯇꯥꯕ꯭ꯔꯣ ꯅꯪ ꯑꯃꯨꯛ ꯊꯝ ꯅꯪ ꯑꯝꯇ ꯊꯝꯃꯣ ꯑꯗꯨꯒ ꯀꯣ ꯑꯃꯨꯛ ꯇꯧꯔꯛꯑꯣ ꯑꯩꯗꯣ ꯁꯣꯝꯅ ꯀꯩꯅꯣꯝꯇ ꯇꯧꯒꯦ
ꯍꯣꯏ ꯍꯣꯏ ꯍꯣꯏ
ꯑꯃꯨꯛ ꯇꯧꯔꯛꯑꯣ ꯎꯝ
ꯊꯝꯃꯦ ꯊꯝꯃꯦ